ꯎꯝ ꯍꯜꯂꯣ
ꯎꯝ
ꯕꯧ ꯌꯦꯡꯒꯗ꯭ꯔꯣ ꯍꯣꯏꯅꯦ ꯍꯧꯖꯤꯛꯤ ꯆꯥꯛ ꯆꯥꯕ ꯂꯣꯏꯔꯅꯤꯅꯦ ꯁꯣꯏꯗꯅ
ꯍꯤꯡꯅꯤ ꯍꯤꯡꯡꯅꯤ
ꯎꯝ ꯊ ꯇ ꯌꯦꯡꯗꯣꯏꯔꯣ ꯖꯒꯥ
ꯍꯣꯏ ꯏꯊꯟꯇ ꯍꯤꯡꯕ ꯇꯥꯔꯦꯅꯦ ꯃꯤ ꯂꯩꯇꯕꯅꯤꯅ ꯀꯅꯥꯒ ꯍꯤꯡꯅꯤ
ꯑꯝ ꯑꯣꯖꯥ ꯑꯣꯖꯥꯁꯤꯡꯒ ꯂꯩꯃꯤꯟꯅꯕꯅꯤ ꯍꯥꯏꯕ ꯅꯠꯇ꯭ꯔꯣ
ꯌꯨꯝ ꯍꯟꯈ꯭ꯔꯦ ꯂꯣꯏꯅ ꯉꯁꯤ
ꯑꯩꯁꯨ ꯃꯐꯝ ꯇꯣꯉꯥꯟꯗ ꯂꯩꯔꯦ
ꯍꯥꯥ
ꯑꯩꯁꯨ ꯌꯨꯝ ꯍꯟꯈ꯭ꯔꯦ ꯖꯒꯥ ꯇꯣꯉꯥꯟꯕꯗ ꯂꯩꯔꯦ
ꯑꯣ ꯑꯣ ꯑꯣ
ꯄꯣꯊꯥꯔꯣ ꯁꯤꯗꯤꯗꯤ ꯅꯣꯏꯒꯤ ꯁꯨꯇꯤꯁꯦ ꯎꯝ ꯊꯥ ꯑꯃ ꯄꯤꯕ꯭ꯔꯥ
ꯍꯣꯏ ꯍꯣꯏ ꯊꯥ ꯑꯃ ꯄꯤꯅꯦ ꯊ꯭ꯔꯤꯗ ꯍꯧꯅꯦ
ꯊ꯭ꯔꯤꯗ ꯑ ꯉꯥꯏꯅ ꯃꯤꯗꯤ
ꯅꯨꯡꯉꯥꯏꯔꯦ ꯅꯨꯡꯉꯥꯏꯔꯦ
ꯗꯀꯦꯁꯟ ꯎꯝ ꯀ ꯏꯟꯁꯥꯟ ꯆꯥꯕ꯭ꯔꯣ ꯅꯗꯤ
ꯁꯤꯁꯤ ꯀꯩꯅꯣ ꯑꯣꯛꯁꯥ ꯊꯣꯕ ꯆꯥꯏ
ꯑꯁ ꯆ ꯃꯥꯅꯦꯦ
ꯌꯣꯨꯝ ꯂꯥꯛꯄꯒꯤ ꯑꯦꯟꯁꯥꯡꯔꯣ
ꯌꯨꯝꯃꯛꯇꯤ ꯅꯠꯇ꯭ꯔꯦ ꯑꯗꯨꯕꯨ ꯑꯩ ꯀꯩꯅꯣ ꯑꯩꯒꯤ ꯅꯍꯥꯟ ꯂꯩꯔꯝꯕ ꯏꯃꯥꯟꯅꯕꯈꯣꯏ ꯃꯥꯟꯕꯤ ꯍꯩꯗ ꯆꯠꯅꯦꯕ
ꯎꯝ ꯍꯝ
ꯑꯗꯨꯒ ꯃꯥꯅ ꯑꯦꯟꯁꯥꯡꯗꯣ ꯊꯣꯡꯕꯤ ꯌꯥꯏ ꯏꯃꯥꯟꯅꯕꯤꯗꯨꯅ ꯏꯃꯥꯟꯅꯕꯤꯗꯨꯁꯨ ꯅꯣꯏꯒꯤ ꯃꯤꯅꯦ
ꯑ ꯑꯣ ꯔꯣꯡꯃ ꯑ
ꯀꯂꯦꯖ ꯀꯥꯃꯤꯌꯥꯝꯕꯕꯨ ꯀꯣ ꯀꯂꯖ ꯀꯥꯗ
ꯑ ꯑ ꯑꯥ ꯇꯃꯦꯡꯂꯣꯡꯗꯒꯤꯔ ꯑꯩꯗꯒꯤꯔ
ꯃꯣꯏꯗꯤ ꯏꯝꯐꯥꯜꯗ ꯑꯗꯨꯝ ꯂꯩꯈ꯭ꯔ ꯃꯥꯜꯂꯦ
ꯑꯣ ꯑꯣ
ꯀꯩꯅꯣꯗ ꯒꯥꯏꯄꯨꯅꯗ
ꯑꯣ ꯑꯣ ꯑꯣ ꯑꯁ ꯏꯝꯐꯥꯜꯗꯁꯦ ꯎꯝ ꯈꯨꯟ ꯌꯥꯝ ꯅꯥꯏꯌꯦ ꯔꯣꯡꯃꯥꯏꯒꯤꯀꯣ ꯅꯥꯏꯟꯇꯤ ꯍꯦꯜꯂꯦ ꯍꯥꯏꯌꯦ ꯑꯩꯗꯤ ꯇꯥꯗꯕꯁꯨ ꯂꯩ ꯌꯦ ꯌꯥꯝ ꯂꯥꯛꯑꯦ ꯃꯆꯥ ꯃꯆꯥ ꯂꯥꯛꯏ ꯍꯥꯏꯕꯀꯣ
ꯎꯝ ꯂꯩꯑꯦ ꯂꯩꯑꯦ ꯌꯥꯝ ꯂꯩꯑꯦ
ꯅꯣꯏꯒꯤ ꯇ꯭ꯔꯥꯏꯗꯤ ꯑꯩꯗꯤ ꯉꯔꯥꯡꯗꯨꯅ ꯇꯥꯏ
ꯑꯆꯥ
ꯁꯨꯝ ꯁꯨ ꯇꯥꯗꯕ
ꯑꯠꯆꯥ ꯑꯠꯆꯥ ꯑꯗꯨ ꯀꯩꯅꯣꯗꯣ ꯈꯪꯉꯦꯀꯣ ꯊꯪꯒꯥꯜ ꯕꯖꯥꯔꯗꯣ ꯈꯪꯕ꯭ꯔꯣ
ꯑ ꯈꯥꯡꯉꯦ ꯑꯗꯨ ꯑꯣꯏ ꯀ ꯑ ꯑꯣ ꯑꯣ ꯅꯣꯏ ꯅꯣꯏꯒꯤ ꯇ꯭ꯔꯥꯏꯕꯁꯤꯡꯁꯨ ꯇ꯭ꯔꯥꯏꯞꯁꯤꯡꯗꯣ ꯑꯗꯨꯗ ꯂꯣꯏ ꯂꯥꯏꯕ꯭ꯔꯥ
ꯑꯦ ꯍꯥꯟꯅ ꯑꯩꯈꯣꯏꯒꯤ ꯀꯩꯅꯣ ꯂꯩꯔꯝꯕꯀꯣ ꯐ꯭ꯔꯤꯗꯝ ꯐꯥꯏꯇꯔ ꯍꯥꯏꯕ ꯇꯥꯔꯦꯅꯦ
ꯎꯝ
ꯥꯒꯤ ꯃꯤꯡ ꯊꯣꯟꯅꯦꯕ ꯑꯗꯨꯒꯤ ꯑꯩꯈꯣꯏꯒꯤ ꯂꯣꯟ ꯂꯧꯔ ꯑꯩꯈꯣꯏ ꯇ꯭ꯔꯥꯏꯞꯇꯤ ꯃꯊꯛꯂꯣꯝꯗ ꯂꯣꯏꯅ ꯀꯩꯅꯣ ꯁꯅꯥꯞꯇꯤꯔꯣꯝꯗ ꯂꯣꯏꯅ ꯂꯩꯌꯦ ꯑꯩꯈꯣꯏ ꯇ꯭ꯔꯥꯏꯞꯇ ꯑ
ꯃꯤ ꯃꯤ ꯌꯥꯝꯗꯕꯒꯤꯦꯔꯥ ꯑꯩ ꯇꯥꯗ꯭ꯔꯤꯁꯦ
ꯑ ꯇꯥꯔꯕ
ꯑ ꯇꯥꯏ ꯅꯣꯏ ꯅꯠꯇꯦ ꯑꯩ ꯍꯥꯏꯕꯗꯤꯀꯣ ꯅꯣꯏꯒꯤꯗ꯭ꯔꯥ ꯁꯦ ꯑꯩ ꯎ ꯉꯔꯥꯡꯈꯥꯛꯇ ꯇꯥꯕꯗꯣ
ꯑꯣ ꯑꯆꯥ ꯑꯆꯥ
ꯑꯩꯅ ꯊꯦꯡꯅ ꯇꯥꯕꯁꯦ ꯃꯤ ꯅꯣꯏꯒꯤ ꯇ꯭ꯔꯥꯏꯕꯁꯦ ꯌꯥꯝꯅꯕꯒꯤꯔꯥ ꯍꯥꯏꯕꯅꯦ ꯃꯤꯗꯣ
ꯍꯣꯏ ꯍꯣꯏ ꯃꯤ ꯌꯥꯝꯗꯗ ꯑꯩꯈꯣꯏ ꯃꯤ ꯄꯨꯂꯞꯇ ꯈꯨꯟꯇꯤꯔꯁꯃꯛꯇ ꯂꯩꯦ
ꯑꯣ ꯇꯨꯋꯐ ꯈꯥꯛꯇꯥ
ꯍꯣꯏ ꯑꯗꯨꯕꯨ ꯑꯩꯈꯣꯏꯁꯤ ꯂꯣꯏꯅ ꯀꯩꯅꯣꯗ ꯂꯩꯕꯀꯣ ꯍꯥꯏꯋꯦꯗ ꯂꯣꯏꯅ ꯂꯩꯕ
ꯑꯣ ꯑꯣ ꯄꯤꯁꯇ ꯂꯥꯛꯕ꯭ꯔꯥ ꯅꯣꯏꯁꯦ
ꯑꯁ ꯀꯗꯥꯏ ꯄꯤꯤꯁꯣꯏꯒꯅꯤ ꯑꯩꯈꯣꯏ ꯈꯨꯟ ꯍꯧꯖꯤꯛꯁꯤ ꯏꯔꯥꯡ ꯊꯣꯛꯂꯗꯤꯦ ꯑꯩꯈꯣꯏ ꯈꯨꯟꯅꯤꯅꯦ ꯍꯣꯏꯗ ꯕꯦꯔꯥꯁꯦ
ꯑꯣ ꯎꯝ
ꯎꯝ
ꯁꯦꯅꯥꯄꯇꯤ ꯗꯤꯁꯇ꯭ꯔꯤꯛꯇꯛꯇ ꯌꯥꯎꯔꯦ ꯍꯥꯏꯕꯀꯣ
ꯍꯥꯟꯅꯗꯤ ꯁꯦꯅꯥꯄꯇꯤ ꯗꯤꯁꯇ꯭ꯔꯤꯛ ꯌꯥꯎꯔꯝꯃꯦ ꯑꯩꯈꯣꯏ ꯈꯨꯟꯗꯣ ꯑꯗꯨꯕꯨ ꯍꯧꯖꯤꯛꯇꯤ ꯀꯩꯅꯣ ꯑꯣꯏꯈꯦ ꯀꯥꯡꯄꯣꯛꯄꯤ ꯗꯤꯁꯇ꯭ꯔꯤꯛ ꯑꯣꯏꯈ꯭ꯔꯦ
ꯑꯣ ꯑꯣ ꯎꯝ
ꯑꯗꯨ ꯀꯔꯤꯒꯨꯝꯕ ꯀ ꯀꯦ ꯀ꯭ꯔꯤ ꯀꯔꯤꯌꯥꯔꯥ ꯊꯣꯛꯂꯛꯄꯗꯤ ꯑꯩꯈꯣꯏꯅꯦꯕ ꯃꯦꯟ ꯀꯩꯅꯣꯗꯤꯀꯣ ꯋꯥꯒꯗꯔ
ꯑꯩ ꯂ ꯁꯥꯏ ꯇꯣ ꯁ ꯁꯨꯝ ꯀꯣꯏꯅꯤ ꯏꯝꯐꯥꯜꯅ ꯂꯣꯏꯔꯦ ꯑꯩꯗꯤ ꯏꯠ
ꯉꯔꯥꯡ ꯅꯪꯅ ꯀꯩꯅꯣ ꯍꯥꯏꯔꯤꯕ ꯅꯨꯄꯥꯗꯨꯗꯤ ꯐꯪꯈ꯭ꯔꯕꯣ
ꯐꯥꯡꯗꯦꯗ ꯀꯨꯏꯅ ꯐꯥꯡꯉꯅꯤ ꯑꯗꯨ ꯅꯨꯄꯥꯗꯤ ꯑꯁꯥꯡꯕ ꯅꯨꯄꯥ ꯅꯨꯄꯥ ꯋꯥꯡꯃ ꯅꯨꯄꯥ ꯍꯥꯡꯅꯤꯡꯉꯥꯏꯁꯦ ꯌꯥꯝ ꯁꯤꯀꯥꯎ ꯑꯣꯏ
ꯎ
ꯍꯧꯔꯦ ꯑꯩꯗꯤ ꯃꯤꯇꯥꯏ ꯂꯣ
ꯌꯥꯏ ꯌꯥꯏ ꯀꯥꯏꯗꯦ ꯀꯥꯏꯗꯦ
ꯎꯝ
ꯀꯩꯅꯣ ꯉꯔꯥꯡ ꯃꯦꯝ ꯃꯥꯅ ꯇꯧꯔꯛꯄ ꯑꯃꯨꯛꯀ ꯀꯩꯅꯣ ꯑꯃ ꯃꯤ ꯑꯃꯅ ꯇꯧꯔꯛꯂꯒ ꯃꯥꯗꯤ ꯐꯖꯅ ꯉꯥꯡꯕ ꯍꯩꯅꯦ ꯀꯣꯜ ꯁꯦꯟꯇꯔꯁꯦ ꯐꯖꯅ ꯁꯤꯖꯤꯟꯅꯏꯅꯦꯃ ꯍꯣꯏ ꯑꯗꯨꯒ ꯃꯥꯅ ꯉꯥꯡꯕꯁꯦ
ꯎꯝ
ꯃꯥꯅ ꯉꯥꯡꯕꯁꯦ ꯑꯗꯨꯝ ꯋꯥꯔꯤ ꯂꯤꯔꯒ ꯑꯗꯨꯝ ꯑꯩꯅ ꯇꯥꯕ ꯋꯥꯔꯤ ꯂꯤꯔꯦ ꯑꯗꯨꯝ ꯑ ꯑꯣꯏꯅ ꯇꯥꯔꯒ ꯃꯇꯦꯛ ꯃꯇꯦꯛ ꯃꯔꯛꯇ ꯍꯥꯏꯕꯤꯕ ꯁꯨꯃꯥꯏꯅ ꯇꯧꯕ ꯉꯛꯇꯅꯦꯕ
ꯍ
ꯑꯗꯨꯕꯨ ꯌꯨꯝ ꯄꯥꯟꯈ꯭ꯔꯦ ꯍꯥꯏꯅꯦ ꯃꯥꯅꯦꯦ ꯂꯣꯏꯔꯦ ꯂꯣꯏꯔꯦ ꯑꯗꯨꯅ ꯀ꯭ꯔꯤ ꯍꯥꯏꯅꯤ ꯑꯩ ꯑꯗꯨ
ꯅꯪꯗꯤ ꯑꯣꯏꯔ ꯑꯣꯏꯔꯒꯤ ꯈꯥꯟ ꯈ ꯀꯣꯜꯗꯔꯣ ꯍꯅꯪꯗꯤ ꯐꯖꯥꯅ ꯉꯥꯡꯕꯒꯤ
ꯅꯠꯇꯦ ꯅꯠꯇꯦ ꯑꯗꯨꯒꯨꯝꯕꯜ ꯂꯩꯇ ꯑꯗꯨ ꯑꯗꯨꯩꯅ
ꯑꯁꯨꯒ ꯒꯤ ꯇ ꯑꯣꯏꯅꯤꯗ
ꯀ꯭ꯔꯤ ꯈꯨꯨꯝꯅꯤ ꯑꯗꯨ ꯃꯧꯅꯦ ꯍꯥꯏꯕꯗꯤ
ꯃꯥꯗꯤ ꯃꯣꯏꯒꯤ ꯑꯣꯏꯔꯣꯏ ꯈꯪꯗꯦꯗ ꯑꯣꯏꯗ꯭ꯔꯁꯨ ꯀꯣ ꯉꯥꯡꯕ ꯌꯥꯝ ꯍꯥꯏꯕ ꯂꯥꯛꯑꯦ ꯑꯩ ꯏꯃꯥꯟꯅꯕꯤꯁꯨꯀꯣ ꯑꯁ ꯃꯥꯅ ꯉꯥꯡꯕꯗ ꯑꯣ ꯅꯇꯤꯞ ꯑꯣꯏꯃꯗꯣ
ꯎꯝ ꯉꯥꯡꯕ ꯍꯌꯦ ꯉꯥꯡꯕꯍꯦ ꯑꯗꯨꯝ ꯂꯣꯏꯅ ꯉꯥꯡꯕ ꯍꯩꯅꯦ ꯅꯪꯁꯨ ꯉꯥꯡꯕ ꯍꯩꯔꯗꯨꯗꯤ
ꯑꯩꯗꯤ ꯑꯩꯗꯤ ꯑꯗꯨꯝ ꯄꯉꯥꯡ ꯉꯥꯡꯕꯅꯤꯗ ꯍꯧꯖꯤꯛ ꯀꯥꯟ ꯈꯥꯛ ꯅꯦ ꯑꯩ ꯁꯨꯃꯥꯏꯅ ꯍꯥꯎ ꯉꯥꯡꯉꯤꯁꯦ ꯁꯨꯝ ꯉꯥꯡ ꯉꯥꯡꯗꯕꯒꯤ
ꯍꯣꯏ ꯍꯣꯏ ꯉꯥꯡꯅꯤꯉꯥꯏꯒꯤꯗꯤ ꯏꯁꯣꯔꯅ ꯅꯨꯄꯤꯕꯨꯗꯤ ꯇꯦꯂꯦꯟ ꯄꯤꯈ꯭ꯔꯕꯅꯤ ꯀꯩꯅꯣ
ꯅꯪꯁꯤꯁꯨ
ꯍꯥꯏꯗꯤ ꯑꯩꯈꯣꯏ ꯂꯣꯟ ꯑꯩꯈꯣꯏ ꯂꯣꯟꯗꯀꯣ ꯍꯥꯏꯗ꯭ꯔꯗꯤ ꯑꯩꯈꯣꯏ ꯑꯥ ꯑꯩꯈꯣꯏ ꯑꯩꯈꯣꯏꯒꯤ ꯃꯤꯕꯨ ꯀꯣꯜ ꯇꯧꯔꯗꯤꯀꯣ ꯑꯈꯣꯏ ꯂꯣꯟꯕꯨ ꯈꯔ ꯈꯔ ꯉꯥꯡꯉꯔꯣꯏꯗꯣ ꯁꯥꯟꯅꯕꯅꯤ
ꯁꯤꯗ ꯁꯤꯗꯗꯤ ꯌꯥꯗ꯭ꯔꯦꯅꯦ ꯑꯃꯨꯛ ꯀꯥ
ꯎꯝ ꯐꯥꯏꯅꯗꯦ ꯑꯁ ꯌꯥꯝ ꯁꯥꯕ꯭ꯔꯥ ꯅꯣꯏ ꯌꯨꯝꯗꯁꯨ
ꯑꯩ ꯍꯧꯖꯤꯛ ꯑꯩꯅ ꯂꯩꯕꯐꯝꯗꯨꯗꯤ ꯁꯥꯗꯦ
ꯑꯣ
ꯂꯣꯏꯔꯦ ꯁꯥꯕꯅ ꯑꯩꯈꯣꯏꯗꯤ ꯅꯨꯡꯗꯥꯡꯗ ꯇꯨꯝꯕ ꯌꯥꯗꯕꯅꯦ ꯐꯦꯟ ꯊꯥꯗ꯭ꯔꯗ ꯗꯤ
ꯕ꯭ꯂꯥꯟꯀꯦꯠ ꯏꯪꯂꯤ ꯍꯧꯖꯤꯛꯇꯤ ꯑꯩꯗꯤ
ꯑꯣ ꯑꯆꯧꯕ
ꯆꯥꯎꯕ ꯑꯗꯨꯁꯨ
ꯅꯨꯉꯥꯏꯀꯣ ꯅꯣꯏ ꯂꯩꯐꯝꯗꯨꯗꯤ ꯑꯁ ꯇꯃꯦꯡꯂꯣꯡꯗꯗꯤꯀꯣ ꯋꯦꯗꯔꯗꯣ ꯌꯥꯝ ꯅꯨꯡꯉꯥꯏꯔꯅꯦ
ꯎꯝ
ꯌꯥꯝꯅꯅꯤ ꯌꯥꯝ ꯌꯥꯝꯅꯗꯤ ꯁꯥꯗꯦꯕ ꯑꯐꯇꯔꯅꯨꯟꯗꯁꯨꯣ ꯅꯨꯡꯊꯤꯟ ꯇꯥꯔꯗꯤ ꯋꯤꯟꯇꯔ ꯋꯤꯟꯇꯔꯒꯨꯝꯅ ꯇꯧꯕꯅꯤ ꯇꯦꯝꯄꯔꯦꯆꯔꯗꯣ
ꯑꯆꯥ ꯑꯆꯥ
ꯅꯣꯡꯗꯤ ꯀꯥꯟꯅ ꯆꯨꯔꯦ ꯅꯪꯂꯣꯡꯗꯗꯤ
ꯑꯣꯏꯣꯏꯗ ꯑꯣꯏꯗ
ꯎꯝ
ꯑꯩ ꯑꯗꯨꯔꯣꯝꯗꯤ ꯆꯠꯇ꯭ꯔꯤꯅꯦ ꯀꯩꯅꯣ ꯐꯥꯎꯗꯤ ꯌꯧꯔꯦ ꯅꯣꯅꯦ ꯕꯥꯎꯗꯤ ꯌꯧꯔꯦ ꯑꯗꯨꯔꯣꯝꯗꯤ ꯆꯠꯇ꯭ꯔꯤꯌꯦ ꯇꯥꯃꯦꯡꯂꯣꯡꯂꯣꯝꯗ
ꯑ ꯀꯣꯏꯔꯛꯑꯣ ꯑꯣꯔꯦꯝ ꯐꯤꯖꯕꯥꯜꯁꯨ ꯂꯩꯏꯅ ꯄꯔꯝ ꯐꯦꯖꯕꯥꯜꯗ ꯀꯣꯏꯔꯛꯑꯣ
ꯅꯨꯄꯥꯗꯨ ꯅꯪꯅ ꯍꯥꯏꯕ ꯅꯨꯄꯥꯒꯨꯝꯕ ꯑꯣꯏꯔꯗꯤ ꯌꯥꯕ ꯔꯛꯑꯣ
ꯑꯣꯏꯗꯕ꯭ꯔꯣ ꯅꯪ
ꯑꯣꯏꯗꯕꯤ ꯑꯃꯗꯤ ꯑꯣꯏꯌꯦ ꯑꯃꯗꯤ ꯑꯣꯏꯗꯦ
ꯑꯦ ꯑꯃꯥ ꯑꯃꯥꯗꯤ ꯀꯔꯤ
ꯋꯥꯗꯤ ꯀ꯭ꯔꯤꯌꯦ ꯑꯃꯗꯤ ꯀꯔꯤ
ꯑꯁ ꯑꯁꯥꯡꯕꯗꯨꯗꯤ ꯑꯣꯏꯗ꯭ꯔꯦ ꯁꯛꯊꯤꯕꯗꯨꯗꯤ ꯑꯣꯏꯔꯦ
ꯆꯤꯟ ꯊꯤꯕꯅꯤꯗ ꯍꯖꯔꯅꯤ ꯅꯪ
ꯎꯝ
ꯂꯣꯏ ꯑꯣꯏꯔꯝꯒꯅꯤꯗ
ꯑ
ꯅꯪꯅ ꯑꯩꯕꯨꯣ ꯑꯩ ꯑꯩꯕꯨ ꯄꯥꯝꯗꯕꯒꯤ ꯍꯥꯏꯔꯤꯕ꯭ꯔꯥ ꯅꯎ ꯍꯉꯦ ꯅꯪ ꯋꯥꯡꯉꯦ ꯈꯪꯔꯗꯤ ꯑꯩꯅ ꯅꯪꯕꯨ ꯆꯦꯟꯈ꯭ꯔꯅꯤ ꯈꯜꯔꯕꯨꯔꯣꯅ
ꯅꯠꯇꯦ ꯅꯪꯒꯤ ꯋꯥꯡꯕ ꯍꯥꯏꯕꯁꯤ ꯀꯌꯥꯅꯣ ꯍꯥꯏꯁꯦ
ꯎꯝ ꯁꯤꯁ ꯁꯨꯜꯁꯨꯁꯨ ꯌꯥ ꯏꯗ
ꯑꯗꯨꯗꯤ ꯑꯣꯏꯗ꯭ꯔꯦ
ꯑ ꯑꯦꯛꯁꯦꯞꯁꯟ ꯍꯥꯏꯕꯤ ꯑꯣꯏꯔ
ꯑꯗꯨꯒꯤ ꯍꯥꯏꯠꯇꯤ ꯌꯧꯗ꯭ꯔꯦ ꯍꯣꯏꯗꯦ ꯑꯃꯨꯛꯀ ꯑꯃꯨꯛꯀ ꯁꯛ ꯐꯖꯔꯗꯤ ꯐꯕ ꯁꯛꯁꯨ ꯐꯖꯗ꯭ꯔꯕꯅꯤꯅ ꯅꯪꯅ ꯍꯥꯏꯕꯗꯨꯗ ꯑꯅꯤꯃꯛꯀ ꯌꯥꯎꯗ꯭ꯔꯦꯅ ꯑꯗꯣ
ꯐꯥꯏ ꯐꯥꯏꯚ ꯐꯥꯏꯚꯠ ꯌꯥꯗ
ꯎꯝ ꯌꯥꯎꯗ꯭ꯔꯤ
ꯗꯦ ꯑꯦꯟꯆꯤꯟ ꯊꯅꯣꯍꯦ ꯏꯟꯆꯤꯟ ꯊꯅꯤ
ꯌꯥꯎꯗ ꯌꯥꯎꯗꯦ ꯐꯥꯏ ꯀꯩ ꯐꯥꯏꯚ ꯐꯣꯔ ꯐꯥꯏꯚ ꯐꯥꯏꯚꯇ ꯂꯩꯕ꯭ꯔꯣ
ꯑꯣ ꯑꯩ ꯐꯥꯏꯚ ꯖꯤ ꯏꯗ ꯌꯥꯏꯌꯦ ꯑꯁꯨ ꯌꯥ ꯅꯃꯦ ꯅꯨꯄꯥ ꯁꯥꯥꯡꯒ ꯅꯨꯄꯥꯥꯎ ꯋꯥꯉ ꯄꯥꯝ ꯑꯗꯣ ꯑꯩ ꯅꯦꯝꯕꯒꯤꯅꯦꯕ ꯑꯩꯗꯤꯀꯣ ꯎꯝ ꯐꯥꯏꯚ ꯁꯨꯗꯕꯅꯦ ꯐꯥꯏꯚ ꯁꯨꯅꯤꯡꯉꯥꯏ ꯏꯟꯁ ꯑꯃ ꯋꯥꯠꯂꯤꯕ
ꯎꯝ ꯑꯁ ꯑꯗꯨꯗꯤ ꯑꯩꯅ ꯈ꯭ꯋꯥꯏꯗ ꯋꯥꯡꯉꯦꯅ ꯑꯗꯨꯗꯤ
ꯎ ꯇꯨ ꯑꯣꯏꯔꯁꯨ ꯑꯗꯤ ꯍꯦ ꯅꯧ ꯑꯨꯗ ꯐꯥꯝ
ꯑꯗꯨꯗ ꯀꯣꯟꯅ ꯀꯩꯅꯣꯗ ꯀ꯭ꯔꯤ ꯅꯟꯆꯥꯈꯣꯏꯗꯤ ꯑꯃꯨꯛꯀ ꯅꯪ ꯂꯧꯈ꯭ꯔꯗꯤ ꯀꯔꯃꯥꯏꯅ ꯇꯧꯕ
ꯈꯪꯗꯦ ꯑꯩ ꯃꯆꯥ ꯑꯦ ꯃꯣꯏ ꯃꯣꯏꯕꯨ ꯌꯨꯝ ꯄꯥꯟꯉꯗꯤꯀꯣ
ꯍꯣꯏ
ꯑꯩ ꯑꯉꯥꯡ ꯃꯆꯥ ꯊꯣꯛꯑꯅꯤ
ꯑꯗꯨꯅ ꯑꯉꯥꯡꯗꯣ ꯅꯪ ꯅꯪꯒꯤ ꯍꯥꯏꯠ ꯑꯣꯏ